ꯑꯣꯥꯎ ꯇꯥꯕ꯭ꯔꯣ ꯑꯩꯅ ꯉꯥꯡꯕꯁꯦ
ꯍꯧꯒꯠꯂꯕꯣ
ꯍꯧꯈꯠꯂꯦ ꯕ꯭ꯔꯁ ꯇꯧꯒꯦ ꯇꯧꯕꯒꯅꯦ ꯅꯪꯅ ꯐꯣꯟ ꯇꯧꯔꯛꯏꯁꯦ
ꯎꯝ ꯉꯔꯥꯡ ꯅꯨꯡꯗꯥꯡꯗꯤ ꯑꯇꯨꯞꯞꯄ ꯅꯨꯡꯉꯥꯏꯕ꯭ꯔꯣ
ꯑꯁ ꯇꯨꯝꯗ꯭ꯔꯤꯅꯦ ꯑꯩꯁꯦ ꯉꯁꯤꯒꯤ ꯐꯖꯅ ꯇꯨꯝ ꯑꯩ ꯑꯗꯨꯅꯅꯦ ꯇꯨꯝꯃꯔꯣꯏ ꯍꯧꯖꯤꯛ ꯀ꯭ꯂꯥꯁ ꯑꯃꯨꯛ ꯆ ꯇꯏ
ꯎꯝ
ꯆꯥꯛ ꯆꯥꯔꯕꯅ
ꯆꯥꯛꯁꯦ ꯆꯥꯗ꯭ꯔꯤ ꯆꯥꯛꯇꯨ ꯆꯥꯗꯧ ꯃꯥꯟꯗ꯭ꯔꯦ
ꯃꯤ ꯋꯥꯠꯄꯩꯔꯣ ꯑꯩꯁꯦ ꯎꯝ ꯁ꯭ꯋꯥꯏꯗꯅꯦ ꯏꯁꯄꯣꯔꯠꯁꯀꯤꯗ ꯕꯤꯠꯁ ꯀꯦꯁ ꯑꯣꯐ ꯑꯣꯟꯅ ꯂꯥꯞꯄ ꯀꯥꯟꯅ ꯀꯀꯦꯠꯁꯦ ꯊꯦꯠꯄꯤꯅꯕ ꯆꯠꯄꯩ ꯄꯩꯁꯥ ꯄꯤꯌꯦ ꯍꯥꯏꯌꯦ ꯑꯗꯨꯗꯤ ꯄꯩꯁꯥ ꯇꯥꯜꯂꯨꯁꯦꯅ ꯉꯥꯡꯅꯔꯤꯕ
ꯑꯣ ꯑꯣ ꯑꯣ ꯑꯣ ꯌꯥꯝ ꯐꯕ ꯋꯥꯐꯝꯅꯦ ꯃꯗꯨꯣ ꯄꯩꯁꯥꯕꯨ ꯇꯥꯜꯂꯗꯤ ꯌꯥꯔꯦ ꯍꯧꯖꯤꯛ ꯃꯇꯝꯗꯗꯤ ꯅꯪꯗꯤ ꯉꯔꯥꯡ ꯕꯣꯜ ꯌꯦꯡꯕ ꯂꯣꯏꯗꯅ ꯇꯨꯝꯃꯕ ꯀꯃꯥꯏꯅ ꯇꯧꯔꯒꯦ ꯉꯔꯥꯡꯁꯤꯕꯣ
ꯂꯣꯏꯗꯅ ꯇꯨꯝꯈ꯭ꯔꯦ ꯍꯥꯐ ꯀ꯭ꯋꯥꯇꯔ ꯍꯥꯐ ꯂꯣꯏꯕꯒ ꯑꯗꯨꯝ ꯇꯨꯝꯈ꯭ꯔꯦ ꯃꯤꯅꯤꯠ ꯊꯥꯔꯇꯤ ꯋꯥꯠꯂꯤꯉꯩꯗ
ꯑꯩꯁꯨꯅꯦ ꯄꯨꯡ ꯃꯔꯤꯐꯥꯎ ꯂꯩꯔꯝꯃꯦꯕ ꯑꯩꯗꯣ ꯄꯨꯡ ꯃꯔꯤꯐꯥꯎ ꯑꯗꯨꯝ ꯐꯣꯟ ꯌꯦꯡꯉꯛꯄꯗꯩ ꯑꯩꯁꯨ ꯃꯊꯪ ꯃꯊꯪ ꯀꯩꯅꯣ ꯃꯤꯠꯁ ꯇꯨꯝꯅꯤꯡꯉꯨ ꯌꯥꯗ꯭ꯔꯕ ꯑꯗꯩ ꯄꯨꯡ ꯃꯔꯤ ꯃꯈꯥꯏ ꯇꯥꯔꯦ ꯑꯗ ꯑꯩꯁꯦ ꯄꯣꯔꯇꯨꯒꯜꯒꯤ ꯃꯦꯠꯁꯦ ꯑꯃꯨꯛ ꯌꯦꯡꯅꯤꯡꯉꯛꯑꯦ ꯑꯗꯣ ꯑꯩꯁꯦ ꯐ꯭ꯔꯤꯗ ꯀꯃꯥꯏꯅ ꯀꯔꯝꯕꯗ ꯌꯦꯡꯒꯦꯁ ꯈꯪꯗ꯭ꯔꯕ ꯊꯤꯕꯗ ꯊꯤꯕꯗ ꯐꯪꯗ꯭ꯔꯦ ꯑꯗꯨꯝ ꯄꯨꯡ ꯇꯔꯨꯛ ꯇꯥꯔꯀꯥꯟ ꯇꯨꯝꯃꯦ ꯑꯩꯗꯣ ꯃꯥꯄꯟꯗ ꯍꯧꯒꯠꯂꯛꯑꯦ ꯑꯗꯨꯒ
ꯌꯥꯝ ꯍꯩꯅꯦ ꯅꯪꯗꯤ
ꯈꯪꯗꯦ ꯑꯩ ꯌꯥꯝ ꯇꯜꯂꯦ ꯑꯗꯨ
ꯁꯥꯔꯒ ꯀꯩ ꯑꯦꯟꯁꯥꯡ ꯆꯥꯔꯒ ꯆꯠꯈꯤꯗꯣꯏꯅꯪꯁꯤ ꯅꯪꯗꯤ
ꯑꯩ ꯀꯩ ꯆꯥꯔꯣꯏ ꯑꯗꯨꯝ ꯆꯠꯈ꯭ꯔꯅꯤ ꯍꯧꯖꯤꯛ ꯑꯗꯨ ꯊꯣꯡꯕꯒꯤ ꯃꯇꯝ ꯅꯪꯉꯔꯣꯏꯕ ꯏꯂꯚꯦꯟꯗꯩ ꯀ꯭ꯂꯥꯁꯅꯦꯕ ꯑꯗꯨ ꯑꯗꯨꯅ ꯍꯤꯟꯗꯤ ꯀ꯭ꯂꯥꯁ ꯆꯠꯗꯕ ꯅ ꯉꯥ ꯆꯠꯇꯤ ꯆꯠꯇꯕ ꯌꯥꯔꯔꯣꯏ ꯆꯠꯂꯨꯔꯒꯦ ꯑꯩ ꯑꯩꯅ ꯆꯠꯂꯨꯗꯕꯗ ꯑꯩꯁꯦ ꯌꯥꯝꯅ ꯐꯖꯗꯕ ꯊꯕꯛ ꯈꯔ ꯂꯩꯗꯣꯔꯦ
ꯎꯝ
ꯑꯩꯅ ꯏꯃꯥꯟꯅꯕꯤꯗꯗꯤ ꯂꯥꯛꯑꯣꯅ ꯍꯥꯏꯗꯣꯛꯈ꯭ꯔꯒ ꯑꯩ ꯆꯠꯇ꯭ꯔꯒꯗꯤ ꯑꯩꯗꯨ ꯅꯨꯡꯁꯤꯔꯔꯣꯏ ꯊꯅꯤꯡꯉꯅꯤ ꯑꯗꯨꯅ ꯇꯜꯂꯁꯨ ꯇꯟꯅ ꯑꯩ ꯆꯠꯊꯣꯛꯎꯔꯅꯤ ꯅꯪ ꯉꯁꯤ ꯑꯌꯨꯛꯇꯤ ꯆꯥꯛꯇꯨ ꯃꯣꯏꯒ ꯄꯨꯟꯅ ꯊꯣꯡꯉꯒ ꯆꯥꯗꯣꯏꯔꯣ ꯉꯁꯤ ꯑꯌꯨꯛꯁꯣ ꯀꯩ ꯃꯊꯦꯜ ꯑꯣꯏꯅ ꯊꯣꯡꯕꯗ ꯇꯥꯔꯒꯦ
ꯈꯪꯗꯦ ꯑꯩꯈꯣꯏ ꯊꯣꯡꯗꯣꯏꯅꯣ ꯑꯩ ꯁꯤꯗ ꯑꯗꯨꯝ ꯆꯥꯔꯅꯤ
ꯑꯣ ꯆꯥ ꯆꯥꯦ ꯉꯁꯤꯅ ꯑꯃꯨꯛ ꯀꯩꯅꯣ ꯁꯥ ꯆꯥꯔꯣ ꯉꯔꯥꯡꯅꯌꯦꯟ ꯁꯥꯥ ꯆꯥꯔꯕꯅꯤꯅ
ꯑꯣꯛꯁꯥꯗꯣ ꯈꯪꯗꯌꯦ ꯂꯩꯖ꯭ꯔꯤꯕꯅꯤꯅ ꯊꯣꯛꯄꯁꯨ ꯉꯁꯤ ꯅꯨꯡꯊꯤꯟ ꯀꯣ
ꯎꯝ
ꯉꯁꯤ ꯅꯨꯡꯊꯤꯅ ꯑꯣꯛꯁꯥ ꯆꯥꯁꯤꯔꯣ
ꯑ
ꯑꯩꯁꯨ ꯐꯩꯗꯦ ꯑꯗꯨꯝ ꯍꯥꯏꯕꯩ ꯋꯥꯅꯤ ꯐꯥꯒꯤꯅꯦꯃꯦ ꯃꯥꯅ ꯆꯥꯛ ꯍꯥꯏꯕꯗꯨꯗ ꯍꯥꯏꯕꯤꯕꯩ ꯋꯥꯅꯤ
ꯃꯣꯏꯁꯦ ꯐꯥꯒꯤ ꯇꯧꯕ ꯍꯩꯇꯦꯀꯣ ꯑꯉꯥꯡ ꯃꯁꯥꯏ ꯇꯥꯏꯞꯇ ꯐꯥꯒꯤꯅꯤ ꯑꯁꯦꯡꯕꯅꯤ ꯈꯪꯗꯕ ꯃꯥꯜꯂꯤꯀꯣ ꯅꯣꯏꯅ ꯅꯅꯥꯇ ꯂꯩꯔꯤꯗꯣ ꯎꯝ
ꯑꯗꯨꯨꯁꯨ ꯐꯖꯩ ꯑꯩꯗ ꯋꯥꯏꯠꯀ ꯑꯥꯎ ꯋꯥꯏꯠ ꯀꯝꯄ꯭ꯂꯦꯛꯇ ꯑꯃ ꯂꯩꯕꯀꯣ ꯑꯩꯒꯤꯗ ꯎꯝ ꯎꯝ
ꯌꯥꯝ ꯌꯥꯝ ꯇꯦꯡꯗꯦꯡ ꯂꯥꯎꯕꯗꯨꯅꯤꯅꯦ ꯌꯥꯝ ꯗꯟ ꯗꯟ ꯂꯥꯎꯕ ꯇꯥꯏꯞꯇ
ꯅꯪꯗꯣ ꯉꯔꯥꯡ ꯄꯨꯡ ꯀꯌꯥꯗ ꯅꯪꯒꯤ ꯔꯨꯝꯗ ꯍꯜꯂꯛꯀꯦ
ꯑꯩ ꯉꯔꯥꯡ ꯄꯨꯡ ꯀꯌꯥꯗꯅꯣ ꯍꯥꯏꯍꯜꯂꯦꯗꯣ ꯑꯩ ꯀꯥꯗ ꯄꯨꯡ
ꯎꯝ ꯎꯝ
ꯐꯖꯌꯦ ꯐꯖꯩꯌꯦ ꯄꯨꯡ ꯋꯥꯟ ꯊꯥꯔꯇꯤ ꯋꯥꯟ ꯊꯥꯔꯇꯤ ꯈ ꯍꯜꯂꯝ ꯑꯅꯤꯒꯨꯝꯕꯗ ꯍꯜ ꯐꯖꯩꯌꯦ
ꯑꯗꯨꯗꯤ ꯌꯥꯝ ꯉꯜꯂꯤꯅꯦꯦ
ꯆꯥꯟꯅꯤ ꯆꯥꯒꯗꯧ ꯃꯥꯥꯟꯗ
ꯑꯩꯅ ꯉꯁꯥꯏ ꯑꯌꯨꯛꯀꯥꯁꯤꯁꯨꯅꯦ ꯊꯣꯡꯁꯦ ꯊꯣꯛꯑꯒ ꯅꯪꯕꯨ ꯍꯜꯂꯛꯑꯝꯗ꯭ꯔꯗꯤꯦꯅ ꯅꯪꯕꯨ ꯊꯣꯡꯅꯥꯎꯗꯒꯤ ꯅꯣꯛ ꯇꯧꯔꯒ ꯀꯧꯒꯦꯅ ꯇꯧꯕ ꯊꯤꯜꯂꯒ ꯑꯗ ꯅꯣꯏ ꯔꯨꯃꯦꯠꯇꯨ ꯑꯣꯏꯅ ꯊꯣꯛꯣꯂꯛꯑꯒ ꯈꯨꯝꯃꯛꯛꯑꯗꯤꯦꯅ ꯑꯩꯗꯨ ꯁꯨꯝ ꯇꯜꯂꯕ ꯃꯥꯅ ꯍꯦꯛꯇ ꯈꯨꯝꯒꯜꯂꯦꯕ ꯅꯪ ꯀꯧꯔꯨꯕꯁꯦ ꯑꯗ ꯅꯪ ꯇꯨꯝꯕ ꯑꯃꯨꯛ ꯍꯧꯒꯠꯂꯝꯗ꯭ꯔ ꯑꯗꯨꯩ ꯊꯦꯡꯅ ꯇꯨꯝꯕꯅꯤꯅ ꯍꯧꯒꯠꯂꯝꯗꯧ ꯃꯥꯟꯗꯦꯅ ꯑꯩꯗꯣ ꯌꯥꯝ ꯀꯧꯅꯤꯡ ꯀꯧꯅꯤꯡꯅ ꯀꯧꯗ꯭ꯔꯦ ꯅꯣꯏ ꯀꯥꯒꯤ ꯊꯣꯡ ꯍꯥꯡꯗꯣꯛꯄ ꯈꯣꯟꯊꯥꯕꯁꯦ ꯑꯩ ꯆꯦꯟꯊꯣꯛꯑꯏꯉꯅꯦ ꯅꯪ ꯑꯣꯏꯕ꯭ꯔꯥꯦ ꯍꯍ ꯅꯪꯍꯧꯗ꯭ꯔꯦ ꯑꯗꯨꯗꯨꯒ ꯅꯪꯂꯪꯂ ꯀꯅꯥꯅꯣ ꯈꯪꯍꯧꯗ꯭ꯔꯦ ꯑꯩꯅꯦꯟ ꯊꯣꯔꯛꯄꯗ ꯆꯪꯈꯤ ꯂꯩꯔꯝꯕ ꯍꯥꯏꯇꯥꯔꯦ
ꯑꯣ ꯁꯤꯕꯤꯔꯣ ꯑꯩ
ꯍꯥ ꯈꯪꯗꯦꯅꯪ ꯋꯥꯏꯔ ꯃꯤꯠ ꯁꯥꯕꯗ
ꯃꯣꯏꯒꯤ ꯃꯣꯏ ꯊꯣꯡꯗꯣ ꯑꯩꯅ ꯍꯥꯡꯗꯣꯛꯒꯗ ꯑꯗꯨ ꯕꯤꯁꯇꯤꯕꯥꯗ ꯂꯥꯛꯄꯅꯦ
ꯇꯨꯡꯅ ꯃꯔꯣ ꯑꯗꯨꯝ ꯇꯨꯡꯅꯤꯡꯕꯅꯦ ꯀ꯭ꯂꯥꯁ ꯑꯃ ꯃꯔꯣ ꯑꯗꯨꯝ ꯆꯠꯅꯤꯡꯗꯕꯅꯦ
ꯎꯝ ꯁꯣꯝꯗ ꯁꯥꯔꯤ ꯁꯦꯠꯂꯤꯌꯦ ꯑꯗꯨꯗꯤ ꯅꯪꯅ ꯍꯧꯖꯤꯛ ꯊꯨꯞꯄꯤꯒꯅꯤ ꯑꯩꯅ ꯍꯧꯖꯤꯛ ꯑꯗꯨꯃꯥꯏꯅ ꯖꯣꯡꯝ ꯣꯡꯝꯗꯤ ꯁꯦꯠꯄ ꯉꯝꯃꯣ ꯁꯥꯔꯀꯥꯟꯗ
ꯎ
ꯊꯨꯞꯄꯒ ꯌꯥꯟ ꯑꯣꯏꯅ ꯇꯧꯒꯅꯤ ꯅꯠꯇ꯭ꯔꯗꯤ ꯑꯩꯣꯟꯣꯟ
ꯑꯣ ꯀꯩꯅꯣ ꯇꯧꯗꯦ ꯎꯝ ꯀꯔꯤꯕ ꯅꯣꯏ ꯍꯧꯖꯤꯛ ꯆꯥꯛ ꯊꯣꯡꯕꯒꯤ ꯀꯔꯤ ꯀꯔꯤ ꯄ꯭ꯂꯥꯟ ꯂꯩꯒꯦ ꯉꯁꯤ ꯑꯌꯨꯛꯀꯤ ꯅꯣꯏ ꯀꯥꯡꯕꯨꯗꯨꯕꯣ
ꯁꯧꯒ꯭ꯔꯤ ꯆꯥꯅꯤꯡꯌꯦꯦ ꯉꯥꯡꯅꯔꯤꯌꯦ ꯎꯝ
ꯆꯧꯒ꯭ꯗꯨ ꯐꯖ ꯐꯖꯅ ꯊꯣꯡꯉꯣ ꯃꯣꯔꯣꯛ ꯃꯦꯠꯀꯦꯔꯥ ꯁꯤꯡꯖꯨ ꯇꯧꯒꯦꯔꯥ ꯑꯃ ꯐꯖꯅ ꯇꯧꯔꯣ
ꯅꯪꯅ ꯑꯗꯨꯝ ꯇꯧꯔꯨꯗꯅ ꯑꯗꯨꯝ ꯁꯥꯏꯠꯇꯒꯤ
ꯑꯗꯨꯝ ꯑꯗꯨꯏ ꯀꯣꯡꯕꯣꯗꯣ ꯌꯥꯔꯦ ꯀꯩꯅꯣ ꯎꯝ
ꯑꯩꯒꯗꯤ ꯀꯣ ꯀꯃꯦꯒꯤꯒ ꯑꯣꯏꯅ ꯀꯣꯝꯕꯣ ꯁꯦꯝꯃꯒꯦ
ꯎꯝ ꯌꯥꯝ ꯍꯥꯎꯋꯦꯅꯦ ꯅꯪꯒꯤꯗꯨꯁꯨ
ꯨꯍꯥ ꯑꯝ ꯃꯤꯅ ꯑꯝꯇ ꯆꯥꯒꯦ ꯐꯐꯝ ꯄꯣꯟꯇꯦ ꯎꯝ ꯄꯨꯂꯞ ꯅꯩ ꯍꯥꯎꯕ ꯍꯥꯎꯇꯕ ꯄꯨꯂꯞ ꯄꯨꯟꯁꯤꯜꯂꯒꯥꯏꯕ
ꯎꯝ
ꯑꯣꯟꯗ ꯊꯣꯡꯒꯗꯕꯅꯦ ꯑꯩ ꯑꯩꯅ ꯑꯩ ꯇꯟꯕꯅꯦ ꯂꯥꯏꯁꯤꯅ ꯑꯇꯟꯕ ꯑꯩꯉꯣꯟꯗ ꯊꯕꯛꯁꯦ ꯄꯤꯕ꯭ꯔꯥ ꯀꯩꯅꯣꯝꯁꯨ ꯇꯧꯔꯤꯦ
ꯌꯥꯔꯕ꯭ꯔ ꯅꯪꯒꯤꯗꯣ ꯁꯠꯇꯣ ꯄꯤꯤꯟ ꯅꯝꯕꯔ ꯐꯥꯕꯤꯔꯝꯃꯣ ꯃꯒꯤꯁꯦ ꯌꯥꯔꯕ ꯃꯇꯨꯡꯗ ꯁꯣꯝꯒꯤꯗꯤ ꯊꯨꯟꯒꯤ ꯆꯠꯄꯂꯣ ꯑꯁ ꯑꯣꯣ ꯑ ꯃꯗ ꯍꯥꯏ ꯀꯅꯥꯒꯤ ꯏꯁꯄꯣꯔꯠꯁꯅꯣꯕ ꯇꯧꯧꯕꯣꯏꯁꯦ
ꯑꯩ ꯉꯁꯥꯏ ꯑꯌꯨꯛ ꯀꯀꯗꯤ ꯃꯣꯏ ꯁ꯭ꯋꯥꯏꯁꯦ ꯑꯍꯟ ꯀꯩ ꯉꯥꯃꯌꯥꯝ
ꯅꯠꯇꯦ ꯃꯈꯥꯒꯤ ꯁꯤꯦꯀ꯭ꯌꯨꯔꯤꯇꯤ ꯒꯥꯔꯗ ꯅꯠꯇꯠꯇ꯭ꯔꯥ ꯀꯅꯥꯅꯅꯣ ꯉꯥꯡꯉꯝꯃꯤ ꯑꯌꯨꯛꯇ ꯉꯟꯇꯥ ꯑꯌꯨꯛ ꯉꯟꯇꯥꯗꯅꯦ ꯈꯪꯕ꯭ꯔꯥ
ꯑ ꯀꯩꯅꯣ ꯇꯧꯕ ꯅꯨꯄꯤꯗꯨꯣ ꯑꯣꯏꯔꯝꯒꯅꯤ ꯅꯪ ꯉꯥꯡꯉꯤꯗꯣ ꯎꯝ ꯀꯔꯤꯕ ꯑꯩꯈꯣꯏꯒꯤ ꯀꯩꯅꯣ
ꯂꯥꯎꯔꯝꯃꯤꯗꯣ ꯈꯪꯕ꯭ꯔꯥ ꯅꯣꯏ ꯑꯩꯈꯣꯏꯁꯨ ꯑꯩ ꯇꯧꯔꯀꯦ
ꯇꯣꯏꯂꯦꯠ ꯀ꯭ꯂꯤꯅꯤꯡ ꯇꯧꯕ ꯂꯥꯛꯄ ꯑꯣꯏꯔꯝꯒꯅꯤꯌꯦ ꯑꯗꯨꯏ ꯅꯨꯄꯤꯗꯣ ꯏꯁꯧ ꯌꯥꯝ ꯂꯥꯡꯕꯅꯦ ꯃꯥꯗꯤ
ꯑꯊꯦꯝ ꯑꯃ ꯇꯧꯔꯣ ꯁꯤꯗꯤ ꯁꯤꯗꯤ ꯌꯦꯞꯀꯗꯕꯅꯤꯅ ꯅꯠꯇ꯭ꯔꯣ ꯁꯃꯥꯏ ꯂꯑꯅꯤꯗꯅꯅꯥ ꯎꯝ
ꯎꯝ ꯎꯝ
ꯀꯔꯝ ꯀꯗꯝ ꯅꯪꯒꯤ ꯔꯨꯝꯗꯩꯗ ꯑꫭꯏꯗꫭꯏꯅꯦ ꯑꯥ ꯁꯣꯝꯁꯨ ꯌꯥꯅꯤ ꯑꯗꯨꯝ
ꯅꯪ ꯅꯣꯏ ꯅꯃꯥꯟꯅꯕꯤ ꯑꯅꯤꯗꯨꯗꯒꯤ ꯈꯔ ꯂꯩꯊꯣꯔꯛꯎꯅꯦ
ꯎꯝ ꯑꯩꯈꯣꯏ ꯏꯃꯥꯟꯅꯕꯤ ꯑꯅꯤꯁꯤꯁꯨ
ꯌꯥꯝ ꯂꯥꯡꯁꯤꯟꯅꯩꯌꯦ ꯅꯣꯏ ꯅꯃꯥꯟꯅꯕꯤ ꯑꯅꯤ ꯑꯗꯣ ꯌꯥꯝ ꯂꯥꯡꯁꯤꯟꯅꯩꯌꯦ ꯃꯣꯏ ꯃꯈꯣꯜ ꯉꯥꯏꯍꯥꯛ ꯇꯥꯔꯦ ꯇꯥꯅꯤꯡꯗꯌꯦ ꯃꯣꯏ ꯃꯈ ꯍꯣꯟꯗꯣꯛ
ꯑꯣ ꯅ ꯁꯦꯀꯨꯔꯤꯇꯤ ꯒꯥꯔꯗ ꯍꯥꯏꯗꯣ ꯀꯩꯅꯣꯅꯦ ꯎꯝ ꯑꯩꯈꯣꯏ ꯁꯤꯒꯤ ꯇꯣꯏꯂꯦꯠ ꯁꯦꯡꯕ ꯅꯨꯄꯤ ꯑꯃ ꯂꯩꯕꯅꯦ ꯑꯗꯨꯏꯗꯨꯗꯤ ꯏꯁꯥꯎ ꯌꯥꯝ ꯥꯡꯕꯅꯦ ꯑꯦ ꯑꯌꯨꯛꯁꯤꯗꯅꯦ ꯏꯁꯧꯁꯦ ꯉꯥ ꯑꯣꯏꯔꯝꯒꯅꯤ ꯂꯥꯛꯍꯥꯎ ꯂꯥꯎ ꯆꯀꯦ ꯍꯥꯏꯗꯣ ꯑꯩꯗꯤ ꯇꯥꯍꯧꯗ꯭ꯔꯦ
ꯗꯤ ꯌꯥꯕ꯭ꯔꯕ
ꯀꯅꯥꯝꯇ ꯅꯠꯇꯦ ꯃꯗꯨ ꯄꯥꯛꯅꯤ
ꯁꯤꯒ ꯏꯅꯥ ꯀꯃꯌꯥ ꯍꯥ ꯇꯅꯗꯗꯤ ꯔꯦꯠꯇꯨꯗꯤ ꯄꯛꯑꯔꯣꯏꯌꯦ ꯃꯆꯨ ꯃꯆꯥꯥꯅꯗꯤ ꯎꯝ ꯅꯪ ꯐꯅꯦꯛ ꯂꯩꯕ꯭ꯔꯣ ꯐꯅꯦꯛꯀ ꯐꯤꯒ ꯊꯝ ꯭ꯔꯣꯕꯁꯤꯗ ꯑꯥ ꯐꯅꯦ
ꯁ꯭ꯋꯥꯏꯗ ꯀꯣꯏꯁ ꯁꯦꯠꯅꯕ ꯔꯦꯄꯔ ꯃꯇꯦꯛꯁꯤ ꯅꯠꯇꯅ ꯅꯪ ꯀꯥꯏ ꯆꯠꯄꯗ ꯁꯦꯠꯀꯦ ꯍꯥꯏꯅꯣ
ꯁꯥ ꯑꯩꯅ ꯉꯁꯥꯏ ꯍꯥꯏꯞꯕꯗꯨ ꯏꯁꯄꯣꯔꯠꯁ ꯆꯠꯄ ꯀꯥꯟꯗ ꯒꯦꯠꯁ ꯑꯣꯐ ꯑꯣꯅꯔ ꯂꯥꯛꯄ ꯀꯥꯟꯗ ꯁꯦꯠꯄꯤꯕꯗꯣ ꯁꯥꯅꯤ ꯁꯦꯠꯄꯤ ꯇꯧꯕꯗꯣ ꯑꯧ ꯅ ꯑꯩ ꯁꯨꯈꯥ ꯍꯗ ꯀ ꯁꯄꯣꯔꯠꯁ ꯑꯗꯨꯒꯤ ꯁ꯭ꯋꯥꯏꯁꯤꯗ ꯁꯥꯔꯤ ꯂꯩꯇ꯭ꯔꯦꯕ ꯑꯗꯨꯒꯤ
ꯏꯦ ꯑꯗꯨꯗꯤ ꯃꯈꯥꯒꯤ ꯀꯩꯅꯣꯗꯨꯗ ꯍꯪꯉꯨꯗꯧꯕ ꯑꯃ ꯑꯩꯈꯣꯏꯒꯤ ꯆꯧꯀꯤꯗꯥꯔꯗꯣ ꯈꯪꯕ꯭ꯔꯥ ꯎ ꯅꯇꯣꯝꯕꯤ ꯑꯣ ꯃꯥꯒꯤꯗꯤ ꯌꯥꯝ ꯂꯩꯕꯅꯦ ꯃꯉꯣꯟꯗ ꯍꯪꯉꯨꯗꯧꯕ ꯈꯪꯅ ꯑꯗꯨꯗ ꯃꯥ ꯃꯤ ꯑꯗꯨꯝ ꯋꯥꯏꯅꯕꯅꯦꯕ ꯑꯩꯉꯣꯟꯗꯒꯤ
ꯆꯧꯀꯤꯗꯥꯔꯅ ꯋꯥꯏꯅꯩ ꯍꯥꯏꯌꯦ ꯋꯥꯏꯅꯩꯌꯦꯨ ꯅꯤꯅꯦꯅ ꯋꯥꯏꯅꯩ ꯍꯥꯏꯌꯦ ꯎꯝ ꯃꯌꯥꯝ ꯂꯩ ꯍꯥꯏꯥꯏ ꯀꯦꯇ
ꯎꯄꯥꯏꯗꯨ ꯂꯩꯇ꯭ꯔꯗꯤ ꯃꯉꯣꯟꯗꯒꯤ ꯍꯪꯉ ꯋꯥꯏꯔꯨꯔꯁꯨ ꯌꯥꯅꯦꯕ ꯎꯝ ꯎ
ꯃꯥꯁꯨ ꯋꯥꯏ ꯃꯥꯏꯗꯁꯨ ꯋꯥꯏꯅꯦꯩ ꯍꯥꯏ ꯐꯅꯤꯛꯇꯨꯏ ꯋꯥꯏꯕ ꯌꯥꯅꯤꯌꯦ ꯅꯪ
ꯑ
ꯍꯥ
ꯀꯗꯥꯏꯗ ꯇꯧꯕ ꯏꯁꯄꯣꯔꯠꯁꯅꯣꯁꯨ ꯈꯪꯗꯕ ꯕꯦꯁ ꯊꯦꯦꯛꯄꯗꯤ ꯆꯠꯇꯔꯕ
ꯑꯦ
ꯑꯦꯝ ꯌꯨꯒꯤ ꯏꯁꯄꯣꯔꯠꯁꯅꯤ ꯍꯥꯏꯌꯦ ꯑꯩ ꯍꯣꯏ ꯑꯗꯨ ꯐꯔꯦ ꯀꯣꯟꯅ ꯑꯃꯨꯛ ꯉꯥꯡꯅꯔꯤꯁꯤꯀꯣ
ꯑꯣ ꯐꯔꯦ ꯐꯔꯦ ꯅꯪꯁꯨ ꯅꯃꯥꯟꯅꯕꯤ ꯃꯌꯥꯝꯗꯨꯒꯤ ꯈꯔ ꯅꯪꯁꯨ ꯌꯥꯎꯗꯣꯏꯔꯥ ꯀꯩꯅꯣ ꯃꯣꯏꯒꯤ ꯑꯋꯥꯠ ꯑꯄꯥ ꯍꯦꯛ ꯌꯦꯡꯁꯤꯟꯃꯤꯟꯅꯔꯣ
ꯎꯝ ꯎꯝ ꯑꯗꯨꯃꯥꯏꯅ ꯇꯧꯔꯁꯦ ꯉꯥꯛꯇ ꯂꯩꯔꯒ ꯀꯣꯟꯅ ꯇꯧꯔꯁꯦꯀꯣ ꯎꯝ ꯆ
ꯌꯥ ꯊꯝꯃꯣ ꯎꯝ ꯊꯝꯃꯣ ꯊꯝꯃꯣ